ꯍꯜꯂꯣ ꯇꯔꯔꯕꯣ ꯀꯅꯔ ꯑꯣꯏꯕꯤꯔꯕꯎ
ꯑ ꯃꯥꯅꯦ ꯃꯥꯅꯦ
ꯎꯐꯔ ꯑ ꯀꯩ ꯀꯩ ꯕꯦ ꯐꯥꯁ ꯆꯕꯤ ꯂꯩꯁꯤ ꯁꯤꯕꯨꯣ
ꯁꯤꯗꯤ
ꯆꯟ ꯑꯆꯝꯕ ꯑꯣꯏꯅ ꯇꯧꯔꯨꯔꯦ ꯑꯩꯅ ꯍꯥꯏꯕꯗꯨꯣ ꯍꯧꯈꯔꯦ ꯍꯦꯛ ꯍꯧꯕꯒ ꯍꯥꯏꯕ ꯍꯧꯕꯒ ꯍꯧꯈꯔꯦꯃ
ꯑ ꯍꯣꯏꯁꯦ ꯍꯣꯏꯁꯦ ꯑꯩ ꯑꯝꯇꯪ ꯀꯩꯅꯣ ꯇꯧꯔꯤꯒꯦ ꯑꯗꯣ ꯍꯥꯏꯔꯛꯑꯒꯦ ꯉꯁꯤꯗꯤ ꯇꯟ ꯑꯆꯝꯕ ꯑꯣꯏꯅ ꯆꯥꯔꯨꯔꯦ ꯃꯣꯏꯅ ꯀꯩꯅꯣꯔꯤ ꯄꯨꯔꯤꯗꯤ ꯂꯩ ꯍꯥꯏꯕ ꯄꯨꯔꯤ ꯑꯗꯒꯤ ꯃꯣꯏ ꯄꯔꯥꯊꯥꯗꯤ ꯂꯩ ꯍꯥꯏꯕ ꯑꯗꯨꯅ ꯑꯦ ꯉꯁꯤ ꯇꯟ ꯑꯆꯝꯕ ꯑꯣꯏꯅ ꯆꯥꯔꯛꯑꯒꯦ ꯍꯥꯏꯗꯤ ꯇꯣꯏꯅ ꯂꯩꯕꯅꯤꯅ ꯃꯣꯏꯁꯨ
ꯈꯪꯉꯤꯕ ꯇꯟ ꯑꯆꯝꯕꯗꯒꯤꯩ ꯑꯗꯨꯝ ꯆꯥꯕꯅꯦꯕ ꯑꯩꯁꯦ ꯃꯣꯏꯅ ꯑꯦ ꯃꯁꯤ ꯐꯔꯛ ꯇꯥꯔꯅꯤꯗꯤ ꯍꯥꯏꯔꯛꯄ ꯍꯥꯏꯗꯤ ꯃꯤꯗꯣ ꯈꯔ ꯌꯥꯝ ꯂꯩꯔꯝꯕ ꯅꯪ ꯑꯗꯨꯑꯣꯏꯁꯨ ꯑꯩ ꯉꯥꯏꯔꯒꯦ ꯍꯥꯏꯔꯒ ꯇꯟ ꯑꯍꯨꯝ ꯃꯔꯤ ꯂꯧꯗꯣꯏꯅꯤ ꯍꯥꯏꯔꯒ ꯏꯃꯥꯟꯅꯕꯗ ꯇꯧꯔꯒ ꯀꯣꯐꯤ
ꯀꯣꯐꯤ ꯊꯥꯏ ꯇꯔꯥ
ꯀꯣ ꯊꯛꯏꯗꯅ ꯑꯗꯨꯒ ꯑꯗꯨꯝ ꯆꯥꯔꯕ ꯑꯗꯨ ꯀꯩꯅꯣꯗꯤꯗ꯭ꯔꯣ ꯀꯃꯥꯏ ꯇꯧꯒꯦ
ꯀꯔꯤ
ꯉꯁꯤꯗꯤ ꯁꯤꯡꯍꯥꯔ ꯆꯥꯗ꯭ꯔꯕ ꯀꯃꯥꯏꯅ ꯇꯧꯒꯦꯕ
ꯑꯁꯤꯁꯤꯒꯥꯁꯤꯦ ꯆꯥꯗ꯭ꯔꯦ ꯍꯥꯏꯗꯤ ꯊꯥꯎꯁꯦ ꯈꯤꯇꯪ ꯆꯥꯔꯔꯣꯏ ꯍꯥꯏꯗꯅꯀꯣ ꯑꯩꯅ ꯑꯃꯨꯛ ꯑꯁꯤ ꯁꯨꯝ ꯅꯨꯡꯉꯥꯏꯇꯧ ꯂꯥꯛꯄꯨꯝ ꯅꯣꯡꯁꯤ ꯆꯣꯠꯂꯤ ꯆꯣꯠꯂꯤ ꯆꯨꯕꯁꯤꯗꯀꯣ ꯑꯩꯅ ꯇꯟꯁꯤꯜꯂꯛꯑꯕ ꯆꯥꯗꯧꯕ ꯑꯗ ꯑꯗꯨ ꯑꯣꯏꯅ ꯆꯥꯔꯦ ꯍꯥꯏꯇꯥꯔꯦ ꯅꯪ ꯀꯔꯤ ꯃꯊꯦꯜ ꯇꯧꯔꯝꯁꯤ
ꯇꯧꯅ ꯇꯧꯔꯝ ꯉꯁꯤꯅꯥ ꯑꯩꯁꯦ ꯕ꯭ꯔꯦꯛꯐꯥꯁꯁꯦ ꯍꯧꯖꯤꯛ ꯆꯥꯒꯦ ꯇꯧꯔꯤ ꯆꯥꯗ꯭ꯔꯤ ꯑꯗꯨ ꯆꯥ ꯁꯡꯒꯣꯝ ꯆꯥ ꯑꯃꯕꯨꯗꯤ ꯌꯥꯎꯔꯅꯤ ꯈꯉꯦ ꯑꯗꯨꯒ ꯑꯃꯗꯨꯅ ꯕ꯭ꯔꯦꯗꯀꯨꯝꯕ ꯂꯩꯔꯤꯕ꯭ꯔꯥ ꯄꯞꯀꯨꯝꯕ ꯂꯩꯔꯤꯕ꯭ꯔꯥ ꯑꯗꯨꯗꯤ ꯌꯦꯡꯉꯨꯗ꯭ꯔꯒꯗꯤ ꯀꯩꯅꯣ ꯇꯧꯗ꯭ꯔꯦ ꯍꯥꯏꯕꯒꯗꯤ ꯉꯝ ꯍꯦꯉꯒꯥ
ꯄꯄꯥꯥ ꯑ
ꯄꯥꯞ ꯍꯥꯏꯗꯤ ꯀꯩꯅꯣ ꯃꯣꯏ ꯆꯤꯊꯦꯛ ꯍꯥꯏꯗꯣꯔꯥ ꯅꯠꯇ꯭ꯔꯒ ꯕꯤꯁꯀꯤꯠ ꯀꯃꯥꯏꯅ ꯇꯧꯗꯣꯏꯔꯥ ꯀꯃꯥꯏꯅꯅꯣ ꯅꯩ ꯍꯥꯏꯁꯤꯕꯣ ꯊꯦꯛ ꯆꯤꯊꯦꯛ ꯑꯃ ꯈꯤꯇꯪ ꯆꯥꯎꯕꯗꯣ ꯃꯆꯥ ꯅꯠꯇꯕꯤꯗ ꯈꯤꯇꯡ ꯆꯥꯎꯕ ꯑꯃ ꯂꯩꯕꯗꯨ ꯑꯗꯨꯗꯤ ꯑꯣꯏꯗꯣꯏ ꯑꯣ ꯃꯌꯥꯏꯗ ꯁꯨꯝ ꯍꯣꯏ ꯑꯊꯨꯝꯕ ꯌꯥꯎꯔꯥ ꯅꯠꯇ꯭ꯔ ꯌꯥꯎꯗ ꯌꯥꯗꯦ ꯑꯗꯨꯝ ꯑꯆꯝꯕꯤꯗꯨꯅꯤ ꯑꯗꯨꯕꯨꯗꯤ ꯑ ꯑꯁ ꯑꯗꯨꯁꯨ ꯍꯥꯎꯕꯅꯤꯍꯦ ꯁꯪꯒꯣꯝ ꯁꯪꯒꯣꯝ ꯆꯥꯒ ꯑꯩ ꯁꯪꯒꯣꯝ ꯆꯥꯗꯤ ꯊ ꯀꯨꯏꯔꯦꯕꯀꯣ ꯁꯪꯒꯣꯝ ꯊ ꯑꯗꯨꯝ ꯀꯩꯅꯣ ꯇꯧꯔ ꯁꯪꯒꯣꯝ ꯆꯥ ꯊꯛꯇ ꯀꯨꯏꯔꯦ ꯍꯥꯏꯔꯤꯁꯤ ꯀꯣꯐ ꯑꯗꯨꯁꯨ ꯁꯪꯒꯣꯝꯅ ꯁꯦꯝꯦꯟꯃꯤꯅꯤ ꯀꯩꯅꯣ ꯀꯣꯐꯤ ꯈꯔ ꯈꯛ ꯍꯥꯞꯄꯩ ꯋꯥꯅꯤ
ꯅꯠꯇꯦ ꯑꯩꯗꯤ ꯕ꯭ꯂꯦꯛ ꯀꯣꯐꯤ ꯊꯛꯑꯦ ꯃꯃꯥꯡ ꯍꯥꯏꯒꯗꯨꯅꯦ ꯑꯃꯨꯕ ꯀꯣꯐꯤ
ꯑꯣ ꯅꯪꯗꯤ ꯑꯃ ꯃꯨꯁꯤꯟꯂꯨꯕ ꯅꯪ ꯃꯥꯟꯕꯗꯨ ꯈꯛꯄ ꯑꯣꯏꯔꯦ ꯑꯩ ꯈꯪꯉꯨꯗ꯭ꯔꯕ ꯑꯗꯨꯒꯤꯅꯦ ꯁ ꯋꯥꯔꯧꯕꯤꯕ ꯌꯥꯗꯦꯀꯥ
ꯝ ꯑꯩ
ꯑꯩꯗꯤ ꯃꯥꯟꯗꯦꯕꯀꯣ ꯄꯨꯔꯥ ꯅꯪꯅꯤ ꯑꯗꯨꯒꯤ ꯁꯨꯝ ꯅꯪ ꯑꯣꯏꯔꯕꯅꯤꯅ ꯊꯛꯑꯒꯦꯗ ꯑꯗꯨ ꯇꯟꯗꯨ ꯑꯃꯗ ꯂꯨꯄꯥ ꯀꯌꯥ ꯄꯤꯒꯦ
ꯃꯥꯒꯤ ꯇꯟꯁꯦ ꯇꯟꯖꯝꯁꯨ ꯑꯗꯨꯝ ꯆꯞ ꯃꯥꯟꯅꯩ ꯊꯥꯎꯒ ꯑꯗꯨꯝ ꯂꯨꯄꯥ ꯇꯔꯥ ꯑꯗꯨꯝ ꯄꯤ ꯑꯗꯩ ꯅꯣꯏ ꯅꯣꯡ ꯐꯥꯗꯣꯛ ꯑꯥꯂꯨ ꯁꯥꯛ ꯄꯤ ꯑꯦ ꯑꯥꯂꯨ ꯁꯥꯛ ꯅꯠꯇ꯭ꯔꯒ ꯆꯅꯥꯁꯨ ꯀꯩꯅꯣ ꯇꯧ ꯌꯥꯎꯕ ꯅꯠꯇ꯭ꯔꯒ ꯑꯦ ꯃꯥꯏꯔꯦꯟ ꯃꯥꯏꯔꯦꯟ ꯁꯥꯛꯁꯨ ꯇꯧꯕꯅꯦꯕ ꯉꯁꯤꯗꯤ ꯑꯗꯨꯝ
ꯁꯤꯗꯤ ꯑꯗꯨꯝ ꯃꯣꯏ ꯍꯋꯥꯏꯗꯣ ꯑꯣꯏꯅ ꯇꯧꯔꯦ ꯑꯦ ꯃꯁꯤꯃꯤ ꯀꯩꯅꯣꯗꯣꯛ ꯀꯩꯅꯣ ꯆꯥꯅꯤꯡꯉꯝꯕꯅꯤꯅ ꯑꯦꯝ ꯃꯥꯏꯔꯦꯟ ꯁꯥꯛꯇꯣ ꯆꯥꯅꯤꯡꯉꯝꯕꯅꯤ ꯀꯣꯠꯂꯒ ꯍꯥꯏꯔ ꯑꯁ ꯃꯁꯤꯗꯤ ꯅꯣꯡꯁꯨ ꯆꯨꯔꯦꯟ ꯁꯥꯛꯇꯨ ꯇꯧꯒꯦ ꯈꯜꯂꯝꯃꯗ ꯍꯋꯥꯏꯅ ꯊꯨꯔꯅꯤꯅ ꯀꯥꯝꯃꯒ ꯍꯥꯏꯔꯅꯣꯏ ꯍꯋꯥꯏꯅ ꯇꯧꯔꯖꯥꯠꯅꯦ ꯃꯇꯦꯡ ꯑꯅꯤ ꯑꯍꯨꯝ ꯁꯨꯗꯣꯗ ꯇꯜꯂꯦꯗ ꯃꯤꯁꯨ ꯁꯥꯝꯃꯦ ꯂꯥꯛꯇ꯭ꯔꯦ ꯍꯥꯏꯕ ꯑ ꯅꯪꯩꯅ ꯑꯃꯨꯛ ꯀꯃꯥꯏꯅ ꯀꯔꯤ ꯆꯥꯛ ꯅꯨꯡꯊꯤꯜ ꯅꯨꯃꯤꯗꯥꯡ ꯋꯥꯏꯔꯝꯒꯤꯅ ꯆꯥꯛ ꯀꯃꯥꯏꯅ ꯇꯧꯗꯣꯏꯕ ꯆꯥꯛꯇꯤ ꯌꯨꯝꯗꯒꯤ ꯆꯥꯔꯒ ꯁꯠꯇꯦꯡꯅꯦ ꯑꯗꯨꯒ ꯆꯥꯛ ꯈꯔ ꯑꯃ ꯑꯃ ꯄꯨꯔꯦ ꯃꯊꯤꯟꯗꯣ ꯍꯥꯞꯄꯒ ꯌꯥꯝꯗꯕꯤꯗ ꯑꯗꯨꯗꯨꯅ ꯍꯣꯔꯦꯟ ꯑꯍꯥ ꯄꯨꯡ ꯑꯍꯨꯝ ꯃꯔꯤ ꯁ꯭ꯋꯥꯏꯗ ꯑꯃꯨꯛ ꯆꯥꯕ ꯑꯗꯨꯃꯥꯏꯅ ꯇꯧꯕꯒ
ꯑꯗꯨ ꯀꯩꯅꯣ ꯅꯪꯉꯁꯦꯀꯣ ꯅꯝꯄꯨꯗ ꯆꯠꯂꯤ ꯍꯥꯏꯁꯦ ꯅꯪꯐꯨꯗ ꯆꯠꯂꯤ ꯍꯥꯏꯁꯦ ꯁꯤ ꯍꯥꯏꯗꯤ ꯑꯆꯝꯕ ꯑꯣꯏꯅ ꯄꯨꯕ꯭ꯔꯥ ꯅꯠꯇ꯭ꯔꯒ ꯑꯅꯝꯕꯅ ꯊꯥꯎ ꯑꯣꯏꯅ ꯈꯔ ꯑꯁꯣꯝꯗ ꯑꯗꯨꯝ ꯂꯩꯔ
ꯆꯥꯕ꯭ꯔꯥ ꯍꯥꯏꯗꯤ ꯆꯥꯛ ꯈꯛꯇ ꯄꯨꯔꯒꯥꯡꯥꯛ ꯏꯟꯁꯥꯡꯗꯨꯗꯤ ꯂꯝꯕꯤꯗꯨ ꯁꯥꯡ ꯑꯣꯏꯅꯅ ꯄꯨꯕꯗ ꯅꯨꯡꯉꯥꯏꯔꯣꯏꯗꯅ ꯑꯩꯒꯤ ꯑꯣꯏꯅꯗꯤ ꯆꯥꯛꯁꯦ ꯆꯥꯛ ꯄꯨꯕ ꯍꯥꯏꯁꯦ ꯆꯥꯛꯁꯦ ꯉꯧꯗ꯭ꯔꯤꯉꯩ ꯌꯦꯔꯨꯝ ꯈꯔ ꯍꯥꯞꯄꯒ ꯆꯥꯛ ꯉꯧꯔꯒ ꯆꯠꯄ ꯑꯗꯨ ꯌꯦꯟꯖꯥꯡ ꯑꯣꯏꯅ ꯊꯑꯣꯏꯅ ꯆꯥꯔꯨꯔꯁꯨ ꯌꯥꯕ ꯑꯗꯨ ꯀꯔꯤꯒꯨꯝꯕ ꯀꯥꯟꯗ ꯀꯥꯡꯉꯧ ꯇꯧꯔꯕꯨꯗꯤ ꯑꯗꯨꯝ ꯆꯥꯛꯇꯨꯗ ꯆꯞ ꯃꯥꯟꯅꯅ ꯆꯥꯛ ꯉꯧ ꯆꯥꯛꯁꯦ ꯆꯥꯛꯁꯤꯗ ꯀꯥꯡꯉꯧꯁꯤꯒ ꯉꯧꯁꯤꯟꯃꯤꯟꯅꯔꯒ ꯄꯨꯕ ꯌꯦꯟꯁꯥꯡ ꯇꯣꯉꯥꯟ ꯑꯗꯩ ꯆꯥꯛ ꯇꯣꯡꯉꯥꯟ ꯁꯨꯃꯥꯏꯅ ꯄꯨꯕꯗꯗꯤ ꯉꯁꯥꯏꯒꯤ ꯂꯝꯗꯁꯨ ꯍꯥꯡꯕꯅꯤꯅ ꯃꯍꯤ ꯈꯛꯇ ꯍꯥꯏꯗꯣꯛꯄꯁꯨ ꯌꯥꯎꯋꯦ ꯅꯨꯡꯉꯥꯏꯇꯦꯕꯀꯣ ꯑꯗꯩ ꯍꯥꯏꯗꯤ ꯌꯥꯝꯅ ꯀꯩꯅꯣ ꯑꯣꯏꯅ ꯆꯥꯕꯗ ꯌꯥꯗꯕꯅꯤꯅ ꯁꯠ ꯁꯠ ꯁꯠ ꯁꯠ ꯆꯥꯕ ꯌꯣꯔꯤꯅꯤꯅꯅꯦ ꯑꯗꯨꯝ ꯇꯦꯡꯀꯣꯠ ꯑꯃꯗ ꯑꯦꯟꯁꯥꯡ ꯑꯣꯏꯔꯁꯨ ꯄꯨꯒꯦ ꯍꯥꯏꯔꯁꯨ ꯑꯗꯨꯝ ꯀꯥꯡꯉꯧꯒꯨꯝꯕꯗꯣ ꯄꯨꯂꯞ ꯍꯥꯞꯄꯒ ꯆꯥꯕ ꯑꯗꯨ ꯄꯣꯈꯥꯏꯅꯅ ꯆꯠꯈꯤꯕ ꯑꯗꯨꯒ ꯁꯠ ꯁꯠ ꯈꯣꯠꯂ ꯆꯥꯕ ꯑꯗꯨꯃꯥꯏꯅ ꯇꯧꯋꯤ ꯑꯗ ꯀꯔꯤꯒꯨꯝꯕ ꯀꯥꯟꯗꯕꯨꯗꯤ ꯕꯣꯔꯥꯒꯨꯝꯕ ꯂꯩꯔꯒ ꯑꯗꯨꯝ ꯆꯥꯕꯁꯨ ꯌꯥꯎꯋꯤꯀꯣ ꯑꯗ ꯑꯗꯨꯃꯥꯏꯅ ꯇꯧꯕꯁꯨ ꯌꯥꯎꯋ ꯕꯣꯔꯥꯒꯨꯝꯕ ꯂꯩꯔꯒ ꯆꯥꯛꯄꯨꯗꯤ ꯑꯅꯝꯕꯗ ꯑꯩꯅ ꯄꯨꯔꯤꯁꯦ ꯑꯗꯨꯝ ꯉꯧꯔꯒꯗꯤ ꯄꯨꯏ ꯑꯅꯝꯕꯅ ꯌꯦꯔꯨꯝ ꯈꯔ ꯍꯥꯞꯄ ꯌꯥꯎꯏ ꯆꯨꯖꯥꯛ ꯀꯣꯟ ꯆꯨꯖꯥꯛ ꯍꯥꯞꯄ ꯌꯥꯎꯏꯤ ꯅꯠꯇ꯭ꯔꯒ ꯀꯩꯒꯨꯝꯕ ꯌꯦꯟ ꯊꯣꯡꯕꯒꯨꯝꯕ ꯅꯨꯃꯤꯠ ꯊꯣꯛꯑꯒꯅ ꯌꯦꯟ ꯈꯤꯇꯪ ꯍꯥꯞꯄ ꯌꯥꯎꯋꯤ ꯑꯗꯨꯃꯥꯏꯅ ꯇꯧꯋꯦ ꯆꯥꯛꯇꯣ ꯉꯧꯔꯒ ꯑꯗꯨꯝ ꯄꯨꯔꯦ ꯑꯩꯒꯤꯗꯤ ꯏꯁ ꯑꯗꯨ ꯐꯥꯎꯕꯅ ꯄꯨꯔꯤꯗꯨꯗ ꯑꯃꯨꯛ ꯍꯥꯎ ꯇꯧꯕꯥꯡ ꯁꯥꯗ ꯕꯣꯔꯥ ꯑꯃꯨꯛ ꯂꯩꯁꯤꯟꯗ ꯑꯗꯨ ꯐꯥꯎ ꯑꯃ ꯁꯥꯗꯤ ꯋꯦꯠꯇꯨꯗꯤ ꯗꯔꯝ ꯃꯥꯜꯂꯅꯤ ꯗꯔꯝꯕꯨꯗꯤ ꯍꯥꯟꯅꯗꯒꯤ ꯃꯥꯜꯂꯦ ꯍꯧ ꯍꯧꯔꯤ ꯁꯤꯟꯇꯦꯛꯁꯀꯤ ꯐꯤꯕꯝꯗ ꯂꯥꯛꯑꯦꯕꯀꯣ ꯑꯗꯣ ꯍꯥꯏꯔꯤꯕ ꯁꯣꯝꯁꯨ ꯑꯗꯨꯝ ꯑꯩꯅ ꯈꯟꯕꯗ ꯑꯝꯍꯥ ꯃꯥꯜꯂꯦ ꯑꯗꯨꯅ ꯁꯥꯕꯤꯅ ꯃꯃꯥ ꯅꯣꯛꯅꯕꯒꯤ ꯐꯤꯕꯝꯁꯦ ꯇꯣꯛꯄꯅ ꯐꯒꯗꯕꯗꯤ ꯃꯥꯜꯂꯦ ꯑꯗꯣ ꯉꯁꯤꯒꯤꯗꯤ ꯍꯟꯕꯤꯔꯛꯑꯕ꯭ꯔꯣ ꯅꯠꯇ꯭ꯔꯒ ꯀꯥꯏꯗ ꯂꯩꯕꯤꯔꯤꯒꯦ ꯍꯧꯖꯤꯛꯄꯣ
ꯑꯩꯗꯤ ꯆꯠꯀꯦꯗꯤ ꯇꯧꯔꯤꯕꯅꯤ ꯃꯐꯝꯗꯣ ꯍꯥꯏꯗꯤ ꯍꯧꯛꯇ ꯇꯟ ꯆꯥ ꯀꯩꯀꯩ ꯇꯣꯛꯄꯗ ꯉꯥꯏꯔꯤꯕꯅꯤꯅꯣ ꯏꯁꯥꯁꯦ ꯆꯠꯇꯣ ꯇꯟꯒꯨꯝ ꯁꯨꯝ ꯂꯥꯛꯀꯨꯝ ꯇꯧꯕ ꯑꯗꯤ ꯅꯣꯡꯁꯨ ꯄꯂꯤ ꯄꯂꯤ ꯆꯨꯔꯕꯅꯤꯅ ꯍꯦꯟꯒꯠꯂꯝ
ꯍꯦꯟꯒꯠꯂꯝꯒꯅꯤ ꯅꯪ ꯅꯪ ꯍꯪꯉꯥꯝꯃꯉꯥ ꯂꯤꯇꯔ ꯆꯥꯝꯃꯉꯥ ꯑꯣꯏꯕꯗ ꯍꯧꯖꯤꯛ ꯂꯤꯇꯔ ꯂꯤꯁꯤꯡ ꯑꯃ ꯑꯣꯏꯔꯝꯕꯅꯦ ꯂꯤꯇꯔꯕꯨꯗꯤ ꯈꯔ ꯍꯒꯠꯂꯝꯗ ꯁꯣꯝꯅ ꯋꯥꯡꯕꯒꯤ ꯆꯥꯡꯁꯦ ꯀꯌꯥꯃꯨꯛ ꯂꯩꯕꯤꯒꯦ ꯋꯥꯡꯕꯥ ꯑꯗꯨꯝ ꯈꯨꯝꯕꯤꯔꯛꯑꯣ ꯋꯥꯡꯕꯅꯦ ꯑꯩꯅ ꯍꯪꯉꯤꯗꯣ ꯀꯔꯤ ꯑꯣꯏꯅ ꯈꯜꯂꯨꯔꯒꯦ
ꯑꯣ ꯑꯩꯗꯤ ꯀꯔꯤ ꯀꯔꯤꯗ ꯈꯪꯗꯦꯗꯪꯅ ꯑꯩ ꯈꯨꯍꯗꯣ ꯀꯩꯅꯣꯝ ꯈꯔ ꯍꯦꯛꯛꯇ ꯃꯥꯟꯈꯤꯕꯈꯤꯕ ꯑꯗꯨꯒꯤ ꯑꯩꯅ ꯁꯨꯝ ꯋꯥꯡꯕ ꯍꯥꯏꯅ ꯍꯪꯉꯤꯗ ꯀꯣꯏꯁꯟ ꯃꯥꯔꯛ ꯑꯣꯏꯅ ꯍꯥꯏꯗꯤ ꯍꯪꯉꯤꯗ ꯑꯩ
ꯑꯩ ꯈꯪꯉꯤꯅꯦ ꯐꯥꯏꯚ ꯎꯝ ꯌꯥꯎꯋꯦ ꯅ ꯃꯉꯥ
ꯀꯌꯥꯅꯣ ꯃꯉꯥꯒ ꯏꯟꯆꯥ ꯀꯌꯥ ꯑꯣꯏꯗꯅꯣ ꯈꯪ ꯒ꯭ꯌꯥꯟ ꯇꯥꯗꯦ ꯅꯤꯄꯥꯟ ꯑꯣꯏꯗꯣꯏꯔꯥ ꯑ
ꯑꯗꯣ ꯁꯣꯝꯒꯤ ꯋꯦꯠ ꯀꯌꯥ ꯂꯩꯕꯤꯒꯦ ꯂꯨꯝꯕꯒꯤ ꯆꯥꯡꯁꯦ ꯂꯨꯝꯕꯁꯦ ꯅꯪꯅꯗꯤ ꯀꯔꯝ ꯆꯥꯃꯉꯥꯗ ꯍꯦꯟꯕ ꯑꯩꯉꯣꯟꯗꯩ ꯑꯩꯅ ꯍꯦꯟꯕ ꯍꯪꯕ ꯅꯠꯇꯦ ꯁꯣꯝꯒꯤ ꯋꯦꯠꯁꯦ ꯀꯌꯥ ꯂꯩꯒꯦ ꯍꯪꯕꯅꯤ
ꯑꯗꯨ ꯅꯪꯅ ꯆꯥꯝꯃꯉꯥ ꯍꯦꯜꯂꯦꯕ ꯒ꯭ꯔꯥꯝ ꯅꯪ ꯍꯧ ꯀꯌꯥ ꯇꯥꯕ
ꯇꯅꯣ ꯑꯩꯅ ꯍꯪꯉꯤꯗꯣ ꯅꯪꯒꯤ ꯍꯪꯕꯅꯦ ꯑꯩꯒꯤ ꯍꯪꯗꯕ ꯑꯣꯏꯔꯗꯤ ꯅꯪꯅ ꯑꯗꯨꯝ ꯐꯖꯅ ꯍꯪꯉꯛꯄ ꯌꯥꯏ ꯑꯩꯒꯤꯗꯣ ꯄꯨꯁꯤꯜꯂꯒ ꯅꯪꯅ ꯈꯨꯝꯃꯛꯑꯣ ꯍꯥꯏꯕ ꯅꯠꯇꯦ ꯅꯪꯒꯤꯗꯣ ꯑꯗꯨꯝ ꯈꯨꯝꯃꯛꯑꯣ ꯑꯗꯨꯒ ꯅꯪꯅ ꯃꯊꯪ ꯍꯪꯅꯤꯡꯉꯁꯨ ꯑꯩ ꯑꯗꯨꯝ ꯑꯩꯒꯤꯗ ꯑꯗꯨꯝ ꯈꯨꯝꯃꯛꯀꯦ
ꯑꯩ ꯍꯨꯝꯐꯨꯇꯔꯥ ꯃꯥꯊꯣꯏꯗꯅꯦ
ꯐꯔꯦ ꯐꯔꯦ ꯑꯩꯕꯨꯗꯤ ꯀꯩꯅꯣ ꯂꯩꯕꯅꯦ ꯍꯨꯝꯐꯨꯃꯉꯥ ꯂꯩꯕꯅꯦ ꯑꯦ ꯌꯥꯡꯈꯩ ꯍꯨꯝꯐꯨ ꯍꯨꯝꯗ꯭ꯔꯥ ꯃꯉꯥ ꯂꯩꯕꯅꯦ ꯑꯗꯣ ꯅꯪꯅ ꯍꯨꯝꯗ꯭ꯔꯥꯃꯥꯊꯣꯏ ꯂꯩ ꯍꯥꯏꯔꯒꯗꯤ ꯐꯔꯦ ꯑꯩꯈꯣꯏꯕꯨꯗꯤꯀꯣ ꯋꯥꯡꯕꯒꯤ ꯆꯥꯡꯕꯨꯗꯤ ꯌꯥꯝ ꯅꯦꯝꯖꯩ ꯐꯤꯠ ꯍꯥꯏꯕ ꯈꯛꯇꯅꯦꯕꯀꯣ
ꯍꯥꯏꯗ
ꯀꯥꯏꯗ ꯀꯩꯀꯥꯏꯗꯦꯗ ꯑꯗꯨꯗꯤ ꯑꯗꯨꯑꯣꯏꯗꯤ ꯅꯪ ꯆꯠꯀꯦ ꯊꯣꯛꯂꯛꯑꯕ꯭ꯔꯥ ꯅꯠꯇ꯭ꯔꯒ ꯉꯧꯕꯕ꯭ꯔꯥ ꯆꯥꯛ ꯏꯟꯆꯥꯥꯛ ꯀꯃꯥꯏꯅ ꯇꯧꯔꯤꯅꯣ ꯑꯩꯪ ꯍꯦꯛꯇ ꯀꯥꯎꯏꯅꯣ ꯑꯩꯁꯦ ꯍꯧꯖꯤꯛꯁꯦ ꯀꯩꯅꯣ ꯇꯧꯕꯤꯅꯤ ꯆꯠꯈꯤꯔꯣꯏ ꯉꯍꯥꯛꯇꯪ ꯋꯥꯠꯈꯤꯅꯤ ꯍꯧꯖꯤꯛ ꯅꯤꯄꯥꯥꯟ ꯃꯈꯥꯏ ꯁ꯭ꯋꯥꯏꯗꯒꯤ ꯑꯗꯨꯝ ꯇꯦꯇ ꯂꯣꯏꯁꯤꯟꯕꯕꯨꯗꯤ ꯍꯧꯗꯣꯏꯅꯦ ꯑꯗꯣ ꯉꯁꯤꯁꯦ ꯇꯨꯂꯨ ꯆꯤꯡꯁꯤꯔꯅꯗꯤ ꯇꯧꯕꯅꯦ ꯏꯁꯤꯡ ꯏꯁꯤꯡꯗꯣ ꯌꯥꯝ ꯃꯨꯁꯤꯜꯂꯛꯇ꯭ꯔꯕꯀꯣ ꯑꯗꯒꯤ ꯇꯨꯔꯦꯟꯗꯩ ꯇꯨꯂꯨ ꯆꯤꯡꯒꯦ ꯍꯧꯖꯤꯛ ꯁꯤ ꯂꯣꯏꯔꯒ ꯑꯗꯨꯝ ꯆꯤꯡꯕ ꯆꯠꯂꯅꯤ ꯑꯩ ꯑꯗꯨꯒ ꯑꯗꯨ ꯍꯜꯂꯛꯑꯒ ꯑꯗꯨꯝ ꯂꯣꯏꯁꯤꯟꯕ ꯇꯦꯛ ꯇꯦꯛ ꯍꯧꯔꯅꯤ ꯅꯣꯏꯒꯤꯗꯤ ꯏꯁꯤꯡꯁꯦ ꯀꯃꯥꯏꯅ ꯇꯧꯒꯦ ꯏꯁꯤꯡꯁꯦ ꯑꯩꯈꯣꯏꯗꯤ ꯑꯗꯨꯅꯦ ꯑꯩꯅ ꯍꯪꯉꯦ ꯈꯜꯂꯝꯃꯤꯁꯤ ꯂꯤꯁꯤꯡꯗꯣ ꯑꯩꯈꯣꯏ ꯍꯞꯇꯥꯛ ꯈꯨꯗꯤꯡꯒꯤ ꯇꯥꯏꯌꯦꯕ ꯑꯗꯒꯤ ꯃꯣꯏ ꯄ꯭ꯔꯤꯄꯦꯗ ꯍꯥꯏꯕ ꯑꯃ ꯄꯩꯁꯥ ꯄꯤꯔ ꯄꯥꯝꯗꯦ ꯍꯥꯏꯕꯗꯣ ꯄꯩꯁꯥ ꯍꯥꯏꯗꯤ ꯁꯤꯖꯤꯟꯅ ꯃꯣꯏ ꯄꯩꯁꯥꯁꯤ ꯄꯤꯗꯧꯕ
ꯑꯗꯨ ꯑꯗꯨꯃꯥꯏꯅ ꯍꯥꯏꯇꯥꯔꯦ ꯄ꯭ꯔꯤꯄꯦꯗ ꯍꯥꯏꯗ ꯑꯗꯨꯃꯥꯏꯅ ꯇꯧꯅꯤ ꯍꯥꯏꯅ ꯇꯧꯕꯅꯦꯕ ꯑꯗꯣ ꯍꯧꯖꯤꯛꯇꯤ ꯑꯩꯈꯣꯏ ꯍꯞꯇꯥ ꯈꯨꯗꯤꯡꯒꯤ ꯇꯥꯏ ꯅꯠꯇ꯭ꯔꯒ ꯅꯨꯃꯤꯠ ꯇꯔꯥꯅꯤ ꯃꯇꯨꯡꯗꯗꯤ ꯑꯗꯨꯝ ꯇꯥꯕꯅꯦꯕ ꯑꯗꯨ ꯅꯣꯏ ꯑꯃꯐꯥꯎ ꯇꯥꯗꯕꯅꯤ ꯅꯪ ꯇꯨꯂꯨ ꯆꯤꯡꯉꯤ
ꯅꯠꯇ꯭ꯔꯒ ꯐꯥꯔꯛꯇ ꯂꯣꯏꯊꯣꯛꯈꯤ ꯕꯩꯔꯥ ꯑꯩꯈꯣꯏꯁꯦ ꯇꯨꯂꯨꯁꯦ ꯍꯥꯟꯅꯗꯒꯤꯩꯗꯤ ꯄꯨꯁꯤꯜꯂꯦꯕꯀꯣ ꯑꯗꯨꯕꯨ ꯁꯣꯔꯣꯛꯁꯤ ꯃꯃꯥꯡꯂꯣꯝꯗ ꯑꯣꯏꯕꯅꯤꯅ ꯉꯝꯈꯠꯄꯅꯤꯅ ꯏꯁꯤꯡꯁꯦ ꯇꯨꯂꯨ ꯄꯥꯟꯗ꯭ꯔꯒꯗꯤ ꯏꯁꯤꯡ ꯇꯥꯗꯦꯕ ꯑꯗꯒꯤ ꯄꯥꯜꯂꯒꯗꯤ ꯇꯥꯕ ꯑꯗꯨꯃꯥꯏꯅ ꯇꯧꯕ ꯑꯗꯣ ꯄꯥꯜꯂꯒꯁꯨ ꯉꯁꯥꯏꯒꯤ ꯏꯁꯤꯡꯁꯦ ꯌꯥꯝ ꯆꯥꯎꯅ ꯇꯥꯕ ꯅꯠꯇꯕꯅꯤꯅ ꯃꯩꯗꯨꯅꯤ ꯍꯦꯟꯅ ꯄꯥꯝꯃꯨꯔꯛꯑꯕ ꯍꯥꯏ ꯇꯥꯔꯦ ꯑꯗꯨꯃꯥꯏꯅ ꯇꯧꯕꯗꯒꯤ ꯇꯨꯂꯨꯁꯦ ꯄꯥꯟꯗ꯭ꯔꯦ ꯇꯣꯇꯤꯗꯨꯁꯨ ꯇꯣꯇꯤꯗꯤ ꯄꯨꯁꯤꯜꯂꯒ ꯏꯁꯤꯡꯗꯨꯗꯤ ꯑꯗꯨꯝ ꯇꯥꯗꯕꯤꯗꯣ ꯉꯥꯏꯍꯥꯛꯇꯪ ꯃꯤꯅꯤꯠ ꯑꯅꯤ ꯑꯍꯨꯝꯗꯤ ꯇꯥꯅꯦꯕꯀꯣ ꯑꯗꯩꯗꯤ ꯑꯗꯨꯝ ꯇꯥꯈ꯭ꯔꯔꯕ ꯏꯁꯤꯡꯁꯦ ꯑꯗꯨꯃꯥꯏꯅ ꯇꯧꯕ ꯑꯗꯨ ꯑꯗꯨꯃꯥꯏꯅ ꯇꯧꯕꯅꯦ ꯑꯗꯣ ꯍꯟꯗꯛ ꯄꯨꯗꯤ ꯅꯧꯅ ꯑꯃꯨꯛ ꯁꯣꯝ ꯁꯥꯏꯠꯇ ꯃꯃꯥꯡ ꯊꯪꯕ ꯁꯣꯔꯣꯛꯀꯤ ꯃꯃꯥꯡ ꯊꯪꯕ ꯀꯥꯡꯒꯨꯒꯤ ꯍꯥꯏꯔꯒ ꯄꯥꯏꯞꯁꯤ ꯅꯧꯅ ꯐꯨꯝꯃꯦꯕꯀꯣ ꯑꯗꯨ ꯐꯨꯝꯕꯗꯨꯗꯁꯨ ꯑꯃꯨꯛ ꯌꯥꯎꯍꯧꯔꯦ ꯑꯗꯨꯗꯨꯗꯕꯨꯗꯤ ꯏꯁꯤꯡꯁꯦ ꯃꯣꯏ ꯅꯍꯥꯟ ꯑꯃꯨꯛꯇꯪ ꯇ꯭ꯔꯥꯏꯌꯦꯜ ꯇꯧꯁꯦ ꯍꯥꯏꯔꯒ ꯑꯃꯨꯛꯇꯪ ꯊꯥꯔꯛꯑꯦꯕꯀꯣ ꯑꯗꯨꯗꯕꯨꯗꯤ ꯏꯁꯤꯡꯁꯦ ꯇꯥꯗꯤ ꯇꯥꯏꯌꯦ ꯑꯗꯣ ꯌꯦꯡꯉꯒꯦ ꯍꯌꯦꯡ ꯄꯨꯂꯞ ꯑꯃꯨꯛ ꯂꯣꯏꯔꯀꯥꯟꯗꯅ ꯀꯃꯥꯏꯅ ꯇꯧꯗꯣꯏꯅꯣꯗꯣ ꯑꯗꯨ ꯄ꯭ꯔꯤꯄꯦꯗꯀꯤꯗꯨ ꯑꯣꯏꯗꯣꯏꯅꯦ ꯍꯧꯖꯤꯛꯀꯤ ꯍꯥꯏꯗꯨꯃꯗꯤ ꯑꯗꯣ ꯑꯗꯨꯃꯗꯤ ꯑꯃꯨꯛꯇꯪ ꯊꯥꯔꯛꯇ ꯉꯥꯏꯔꯅꯤꯅ ꯒ꯭ꯌꯥꯟ ꯇꯥꯗ꯭ꯦꯑꯕꯀꯣ ꯒ꯭ꯌꯥꯟ ꯇꯥꯥꯏ ꯇꯥꯗꯦ ꯑꯗꯣ ꯑꯗꯣ ꯅꯣꯏꯒꯤ ꯏꯁꯤꯡ ꯇꯥꯏ ꯍꯥꯏꯁꯦ ꯑꯗꯨꯝ ꯄꯨꯡ ꯀꯌꯥꯃꯨꯛ ꯇꯥꯒꯦ ꯑꯗꯨꯒ ꯑꯗꯨꯝ ꯀꯣꯟꯅꯕ꯭ꯔꯥ ꯈꯣꯠꯄ꯭ꯔꯥ ꯀꯃꯥꯏꯅ ꯇꯧꯒꯦ ꯑꯗꯨ ꯃꯇꯥꯡꯗꯨ
ꯑꯥ ꯂꯦꯝꯅꯗꯤ ꯑꯗꯨꯝ ꯂꯦꯝꯃꯤ ꯍꯥꯏꯇꯥꯥꯔꯦ ꯏꯁꯤꯡ ꯀꯩꯅꯣꯁꯦ ꯃꯣꯏ ꯈꯨꯇꯥꯁꯦ ꯄꯨꯡꯁꯦ ꯍꯥꯏꯗꯤ ꯑꯦꯛꯖꯦꯛꯇꯤ ꯍꯥꯏ ꯉꯝꯗꯔꯦꯕ ꯍꯥꯏꯗꯤ ꯀꯌꯥ ꯇꯥꯏ ꯍꯥꯏꯁꯦ ꯄꯨꯡ ꯑꯃꯈꯥꯏ ꯅꯠꯇ꯭ꯔꯒ ꯄꯨꯡ ꯑꯅꯤ ꯁꯨꯃꯥꯏꯗ ꯍꯦꯛꯇ ꯇꯥ ꯄꯨꯡ ꯑꯃꯈꯥꯏꯗꯤ ꯏꯇꯥ ꯇꯥꯔꯦ ꯍꯥꯏꯇꯥꯔꯦ ꯄꯨꯡ ꯑꯅꯤꯐꯥꯎ ꯃꯩ ꯅꯣꯡ ꯐꯥꯗꯣꯛ ꯀꯩꯅꯣꯕꯥꯎ ꯆꯠ ꯌꯥꯎꯋꯦ ꯑꯗꯣ ꯃꯣꯏꯒꯤ ꯀꯔꯝ ꯀꯥꯟ ꯊꯥꯔꯛꯅꯤ ꯍꯥꯏ ꯃꯇꯝꯁꯦ ꯁꯤꯗꯤ ꯈꯪ ꯃꯣꯏꯅ ꯍꯥꯏꯔꯛꯑꯅꯤ ꯑꯌꯨꯛꯇ ꯊꯥꯔꯛꯑꯅꯤ ꯅꯠꯇ꯭ꯔꯒ ꯅꯨꯡꯊꯤꯜ ꯊꯥꯔꯛꯑꯅꯤ ꯑꯗꯨ ꯅꯨꯃꯤꯗꯥꯡ ꯋꯥꯏꯔꯝꯗꯤ ꯊ
ꯊꯥꯗ꯭ꯔꯦ ꯍꯥꯏꯇꯥꯔꯦ ꯄꯣꯠꯁ ꯑꯗꯨ ꯑꯩꯅ ꯆꯠꯊꯣꯛꯇ ꯂꯩꯔꯕꯅꯤꯅ ꯁꯤꯜꯂꯣ ꯑꯣ ꯐꯔꯦ ꯐꯔꯦ
ꯏꯤꯛ ꯏꯤꯛ